ꯍꯂꯣ
ꯇꯕ꯭ꯔꯣ
ꯇꯕ꯭ꯔꯣ
ꯍꯜꯂꯣ ꯍꯜꯂꯣ
ꯑꯣ ꯇꯥꯏ ꯇꯥꯏ
ꯑꯣ ꯑꯩꯗꯤ ꯀꯦꯗꯧꯔꯤꯅꯣ
ꯀꯩꯁꯨ ꯇꯧꯗꯦ
ꯑꯃꯗꯤ ꯇꯧꯔꯝꯒꯅꯤꯍꯦ
ꯇꯧꯗꯦꯍꯦ ꯅꯪꯗꯤ
ꯍꯥꯥ
ꯅꯪꯗꯤ
ꯐꯖꯟ ꯇꯗꯦ
ꯅꯪꯗꯤ ꯀꯩꯗꯧꯔꯤꯒꯦ
ꯑꯩꯗꯤ ꯇꯣꯝꯃꯤꯅꯦ
ꯀꯅꯥ ꯀꯅꯥ ꯇꯨꯝꯃꯤꯔ
ꯏꯆꯦꯒ ꯇꯨꯝ ꯃꯤꯌꯦ
ꯅꯆꯦꯒ ꯑꯁ ꯌꯥꯝ ꯅꯨꯡꯉꯥꯏꯌꯦ
ꯈꯤꯇꯪ ꯂꯥꯎꯅ ꯍꯥꯏꯕꯤꯌꯣ ꯇꯥꯗ꯭ꯔꯦ ꯁꯣꯝꯗ
ꯇꯥꯗꯔꯣ
ꯇꯥꯔꯦ ꯍꯧꯖꯤꯛꯇꯤ ꯀꯩ ꯃꯊꯦꯜ ꯆꯥꯔꯒꯦ
ꯉꯁꯤꯁꯦ ꯀꯩ ꯏꯟꯁꯥꯡꯅꯣ ꯑꯣ ꯑꯣ ꯑꯂꯨ ꯑꯂꯨ ꯆꯥꯏ ꯅꯣꯏꯗꯤ
ꯑꯂꯨ ꯈꯛꯇ ꯆꯥꯔꯤꯔꯣ ꯀꯩꯒꯤꯅꯣ
ꯑꯁ ꯑꯂꯨ ꯈꯇꯥꯅꯤ ꯏꯁꯥꯡ ꯂꯩꯇ꯭ꯔꯦ ꯁꯣꯝꯗ
ꯑꯁ ꯂꯥꯛꯑꯣ ꯁꯤꯗ ꯄꯤꯖꯒꯦ
ꯑꯩꯒꯤ ꯏꯀꯣ ꯆꯠꯂꯦ
ꯀꯔꯤꯒꯤꯔꯥ
ꯈꯪꯗꯦ
ꯅꯣꯏꯗꯤ ꯀꯩ ꯌꯦꯟꯁꯥꯡ ꯆꯥꯈꯒꯦ ꯅꯣꯡꯆꯨꯗꯤ ꯅꯣꯡ ꯆꯨꯗꯩ
ꯑꯁꯤꯗꯗꯤ ꯌꯥꯝ ꯅꯣꯡ ꯌꯥꯝꯁꯨ ꯑꯣꯏ
ꯇꯚꯥ ꯑꯁ ꯅꯨꯡꯉꯥꯏꯇꯦꯍꯦ
ꯅꯨꯡꯉꯥꯏꯔꯦ ꯅꯣꯡ ꯆꯨꯕꯅ
ꯈꯔ ꯏꯪꯡꯂꯝꯒꯅꯤ ꯀꯣ
ꯑ ꯍꯧꯖꯤꯛꯇꯤ ꯌꯥꯝ ꯏꯪꯉꯦ
ꯄꯠꯇꯦ
ꯑꯌꯨꯛꯀ ꯅꯨꯡꯊꯤꯟꯗꯗꯤ ꯁꯥꯕꯅ ꯂꯣꯏꯔꯦ
ꯑꯗꯨꯗꯏꯗꯤ ꯈꯔ ꯅꯨꯡꯉꯥꯏꯔꯝꯕꯅꯦ ꯑꯗꯨꯗꯤ
ꯀꯔꯤ ꯍꯥꯏꯕ
ꯇꯨꯝꯕꯁꯨ ꯅꯨꯡꯉꯥꯏꯔꯝꯒꯅꯦꯕ
ꯑꯣ ꯇꯨꯝꯕ ꯌꯥꯝ ꯅꯨꯡꯉꯥꯏ ꯀꯩ ꯀꯩ ꯊꯕꯛ ꯆꯠꯀꯦ
ꯑꯁ ꯉꯁꯤ ꯑꯣꯐꯤꯁ ꯆꯠꯂꯤ
ꯀꯔꯤꯍ ꯍꯥꯏꯕ
ꯑꯣꯐꯤꯁ ꯆꯠꯂꯦ
ꯑꯣ ꯐꯥꯏꯅꯦ
ꯑꯣ ꯐꯖ ꯅꯨꯡꯇꯤꯒꯤ ꯑꯣꯐꯤꯁ ꯆꯠꯂꯦ
ꯑꯣ ꯑꯩꯗꯤ ꯊꯕꯛꯁꯨ ꯐꯠꯇꯦ ꯌꯨꯝꯗ ꯇꯨꯝꯕꯒ ꯇꯨꯝꯕꯒ ꯑꯁ ꯑꯩꯒꯤ ꯄꯨꯟꯁꯤꯁꯦ ꯈꯨꯅꯨꯡꯉꯥꯏ ꯑꯃꯅꯤ
ꯑꯥ ꯅꯨꯡꯉꯥꯏꯔꯝꯃ ꯃꯍꯥꯔꯥꯅꯤꯒꯤ ꯂꯥꯏ
ꯑꯥꯎ ꯃꯍꯥꯔꯥꯅꯤꯒꯨꯝꯅ ꯂꯩꯔꯦ ꯅꯪꯁꯨ ꯑꯩꯒꯨꯝꯅ ꯇꯧꯅꯤꯡꯕ꯭ꯔꯣ
ꯍꯣꯏꯅꯦ
ꯑꯩꯒꯤ ꯄꯨꯟꯁꯤꯗꯤ ꯑꯁ ꯅꯨꯡꯉꯥꯏꯕꯅ ꯅꯨꯡꯉꯥꯏꯕꯅ ꯑꯌꯨꯛ ꯍꯧꯒꯠꯂꯦ ꯏꯆꯦꯅ ꯑꯃꯨꯛ ꯆꯥꯛ ꯊꯣꯡꯕꯤꯔꯦ ꯆꯥꯔꯦ ꯃꯥꯅ ꯑꯃꯨꯛ ꯀꯣꯟ ꯐꯩꯑꯦ ꯑꯩꯅ ꯑꯃꯨꯛ ꯌꯦꯡꯉꯅꯤ ꯐꯣꯟ ꯌꯦꯡꯕ ꯂꯣꯏꯔꯒ ꯑꯃꯨꯛ ꯇꯨꯝꯔꯅꯤ
ꯑꯥ ꯃꯍꯥꯔꯥꯅꯤ ꯐꯥꯎ ꯁꯨꯃꯥꯏꯅ ꯇꯧꯔꯤꯍꯦ
ꯑꯍꯣꯏ ꯑꯩꯅꯦ ꯃꯍꯥꯔꯤꯅꯤ ꯑꯁ ꯁꯤ ꯐꯥꯏꯕꯒ ꯉꯥꯛꯇꯅꯦ ꯆꯥꯛ ꯆꯥꯕꯒ
ꯑꯁ ꯂꯣꯏꯔꯦ
ꯎꯝ
ꯀꯩ ꯃꯊꯦꯜ ꯇꯧꯔꯒꯦ ꯉꯁꯤ
ꯁꯤꯁꯦ ꯎꯁꯣꯏꯖꯥꯏ
ꯎꯁꯣꯏ ꯍꯥꯏ
ꯎꯁꯣꯏ ꯑꯃꯅꯦ ꯑꯗꯨꯒ ꯀꯔꯤꯔꯥ ꯍꯋꯥꯏ ꯃꯔꯨꯗꯣ ꯑꯗꯣ ꯀꯥꯡꯁꯣꯏ ꯑꯣꯏꯅ ꯆꯥꯔꯦ ꯍꯥꯎꯕꯅ ꯍꯥꯎꯕꯅ ꯏꯆꯦꯅ ꯊꯣꯡꯕꯤꯕꯅꯤꯅ ꯈꯨꯍꯥꯎ ꯑꯃꯅꯦ ꯆꯥꯛ ꯐꯥꯎ ꯂꯦꯝꯗꯦ ꯉꯁꯤꯗꯤ
ꯀꯌꯥꯝ ꯆꯥꯔꯒꯦ
ꯌꯥꯝ ꯆꯥꯔꯦ ꯉꯁꯤꯗꯤ ꯑꯩ ꯄꯨꯣꯛ ꯊꯜꯂꯦ ꯉꯔꯥꯡꯗꯗꯤ ꯆꯥꯗꯅ ꯇꯨꯝꯃꯦ ꯏꯆꯦ ꯏꯕꯥꯅꯤ
ꯀꯔꯤꯁꯤꯒ
ꯊꯣꯡꯉ ꯊꯣꯡꯕ ꯑꯗꯣ ꯀꯩꯅꯣ ꯇꯧꯔꯕ
ꯑꯗꯨꯒꯤ ꯑꯣꯏꯔꯝꯃꯅꯤꯀꯣ
ꯅꯠꯇꯦ ꯅꯨꯡꯊꯤꯟꯗ ꯇꯟꯒꯨꯝꯕ ꯆꯥꯕꯤꯕ
ꯑꯣ
ꯑꯌꯨꯛꯇꯁꯨ ꯕ꯭ꯔꯦꯛꯐꯥꯁ ꯆꯥꯕꯅꯤꯅ ꯅꯨꯡꯊꯤꯤꯟꯗ ꯑꯃꯨꯛ ꯊꯦꯡꯅ ꯆꯥꯕꯒꯤ ꯑꯁ ꯆꯥꯅꯤꯡꯗꯕꯒꯤ ꯑꯗꯨꯝ ꯇꯨꯝꯔꯦ
ꯑꯁ ꯆꯥꯛ ꯂꯗ꯭ꯔꯣ ꯑꯗꯨꯗꯤ
ꯂꯝ ꯗꯦꯗ
ꯀꯗꯤ ꯂꯥꯑ ꯑꯃꯒ ꯇꯨꯝꯅꯝꯒꯅꯤꯖ
ꯈꯪꯗꯦ ꯃꯗꯨꯗꯤ ꯑꯩꯗꯤ ꯂꯥꯑꯝꯅꯦ ꯍꯌꯦꯡꯗꯤ ꯌꯨꯝ ꯂꯩꯒꯗ꯭ꯔꯣ ꯀꯥꯏꯗ ꯆꯠꯀꯦꯔꯣ
ꯍꯌꯦꯡꯁꯦ ꯈꯪꯗꯣꯏꯅꯤ ꯅꯣꯡ ꯇꯥꯔꯒꯗꯤ ꯂꯩꯕ ꯂꯩꯒꯅꯤ ꯅꯣꯡ ꯇꯥꯗ꯭ꯔꯁꯨ ꯄꯤꯁ ꯆꯠꯀꯅꯤ
ꯂꯥꯏ ꯂꯥꯏ ꯈꯨ꯭ꯔꯨꯝꯕꯤꯌꯣ ꯑꯩꯈꯣꯏꯔꯣꯝꯗ ꯑꯁ ꯅꯨꯡꯁꯥ ꯁꯥꯃꯟꯕꯒꯤ ꯂꯣꯏꯔꯦ ꯁꯤꯒꯗꯧꯔꯦ
ꯅꯨꯡꯁꯥ ꯊꯣꯛꯣꯛꯈ꯭ꯔꯗꯤꯀꯣ
ꯎꯝ
ꯌꯥꯝ ꯁꯥꯕꯅꯤ
ꯎ ꯉꯝꯁ
ꯃꯇꯝꯁꯨ ꯅꯨꯡꯁꯥ ꯊꯣꯛꯈ꯭ꯔꯗꯤ ꯑꯩ ꯌꯥ
ꯅꯪꯒꯤ ꯈꯣꯟꯖꯦꯜꯗꯣ ꯀꯟꯅ ꯈꯤꯇꯪ ꯍꯥꯏꯕꯤꯌꯣ ꯁꯣꯝꯅ ꯇꯥꯗ꯭ꯔꯦ
ꯁꯣꯝꯗ ꯀꯟꯅ ꯍꯥꯏꯕ ꯌꯥꯗ꯭ꯔꯍꯤ
ꯀꯟꯅ ꯍꯥꯏꯕꯤꯌꯣ ꯅꯨꯡꯁꯤꯕꯤꯗꯨꯅ
ꯃꯤ ꯇꯥꯒꯅꯤ
ꯅꯪ ꯂꯥꯛꯄ ꯀꯥꯟꯗ ꯑꯍꯥꯎ ꯑꯍꯥꯎꯕ ꯄꯨꯔꯛꯑꯣꯀꯣ
ꯑꯁ ꯈꯪꯗꯦꯅꯦ ꯁꯣꯝꯗ ꯑꯍꯥꯎ ꯑꯍꯥꯎꯕ ꯂꯩꯇꯦꯅꯦꯍꯦ
ꯎꯗꯕꯁꯨ ꯀꯨꯏꯔꯦ ꯌꯥꯝ ꯐꯖꯔꯝꯃꯅꯤꯀꯣ
ꯍꯣꯏ ꯈꯔꯗꯤ ꯐꯖꯔꯦ ꯍꯥꯏꯕ ꯇꯥꯏ
ꯂꯩꯖ
ꯌꯦꯡꯅꯤꯡꯈ꯭ꯔꯦꯍꯦ
ꯈ ꯇꯧ
ꯑꯁ ꯂꯥꯛꯑꯣ ꯂꯥꯛꯑꯣ ꯈꯧꯔꯥꯡꯅ ꯉꯥꯏꯕꯤꯔꯒꯦ ꯑꯩ
ꯅꯦꯒ꯭ꯔꯣ ꯃꯆꯥꯒ ꯃꯥꯡꯈ꯭ꯔꯕꯅꯤ
ꯀꯩ ꯍꯥꯏꯕ
ꯅꯦꯒ꯭ꯔꯣ ꯃꯆꯥꯒ ꯃꯥꯡꯈ꯭ꯔꯕꯅꯦꯕ
ꯑꯁ ꯀꯩꯒꯤ ꯃꯥꯜꯂꯤꯅꯣ ꯁꯤꯗꯗꯤ ꯑꯃꯗꯤ ꯌꯥꯝ ꯉꯧꯔꯒ ꯂꯩꯔꯦ
ꯑꯁ ꯉꯧꯕꯒ ꯅꯦꯒ꯭ꯔꯣꯒ ꯄꯥꯟꯅꯔꯗꯤ ꯍꯥ ꯐꯖꯒꯅꯤ ꯍꯦ
ꯀ꯭ꯔꯤ ꯍꯥꯏꯕ
ꯑꯉꯧꯕꯒ ꯅꯤꯒ꯭ꯔꯣꯒ ꯄꯥꯟꯅꯔꯗꯤ ꯅꯨꯡꯉꯥꯏꯒꯅꯤꯕ
ꯈꯪꯗ꯭ꯔꯦ ꯈꯪꯗ꯭ꯔꯦ ꯅꯪꯗꯤ ꯅꯔꯥꯏꯕꯛ ꯐꯔꯦ ꯑꯗꯨꯒꯨꯝꯕ ꯅꯨ ꯑꯗꯨꯒꯨꯝꯕꯗꯣ ꯅꯪꯒꯤ ꯂꯣꯏꯅꯕꯤ ꯑꯣꯏꯅ ꯇꯧꯕꯁꯦ ꯅꯪꯗꯤ ꯅꯔꯥꯏꯕꯛꯗ ꯊꯝꯕꯥꯜ ꯊꯝꯕꯥꯜ ꯁꯥꯠꯂꯕꯅꯦ
ꯈꯗ꯭ꯔꯦꯍꯦ
ꯅꯪꯗꯤ ꯃꯨꯔꯦ ꯃꯥꯗꯤ ꯉꯧꯔꯦ
ꯑꯥ
ꯑꯗꯨꯅ ꯅꯪꯗꯤ ꯅꯔꯥꯏꯕꯛꯇꯣ ꯌꯥꯝꯅ ꯐꯔꯕꯅꯦ ꯍꯥꯏꯕꯅꯦ
ꯑꯗꯨꯅꯦ ꯁꯦꯟꯗ ꯂꯥꯏ ꯍꯥꯏꯕꯁꯦ ꯃꯥꯅꯤ ꯃꯝꯕ ꯃꯇꯝꯗꯀꯣ
ꯎꯝ
ꯃꯥ ꯑꯣꯏꯅ ꯑ ꯂꯝꯕꯤ ꯆꯠꯄꯗꯀꯣ
ꯎꯝ
ꯑꯦꯝ
ꯑꯨꯏꯁ ꯈꯪꯒꯦ ꯇꯧꯋꯦꯍꯦ ꯇꯥꯕ꯭ꯔꯣ ꯂꯣ ꯇꯥꯗ꯭ꯔꯕꯣ ꯑꯣ ꯑꯁ ꯅꯪꯒꯤ ꯅꯦꯋꯥꯛꯇꯣ ꯈꯤꯇꯪ ꯅꯨꯡꯉꯥꯏꯗꯕ ꯃꯥꯜꯂꯦ
ꯍꯜꯂꯣ
ꯇꯥꯏ ꯇꯥꯏ ꯇꯥꯏ ꯈꯪꯗ꯭ꯔꯦꯗ ꯑꯗꯨꯝ ꯅꯪꯅ ꯅꯨꯡꯉꯥꯏꯕ ꯃꯐꯝꯗ ꯆꯠꯊꯣꯛꯇꯨꯅ ꯂꯦꯞꯑꯣ
ꯑꯁ ꯈꯪꯗ꯭ꯔꯦꯅꯦꯍꯦ ꯅꯦꯠꯁꯨ
ꯈꯪꯗ꯭ꯔꯦ ꯅꯣꯏꯒꯤꯁꯨ ꯀꯥꯡ ꯌꯥꯝꯗ꯭ꯔꯣ
ꯐꯣꯟꯅꯔ ꯅꯦꯠꯋꯥꯛꯅꯔ ꯈꯪꯗ꯭ꯔꯦꯍꯦ
ꯅꯦꯋꯥꯡꯅ ꯑꯣꯏꯔꯝꯅꯤ ꯑꯁ ꯑꯩ ꯂꯥꯛꯄꯗꯣ ꯅꯈꯣꯏꯒꯤ ꯌꯨꯝꯗ ꯑꯁ ꯑꯩꯒꯤ ꯐꯣꯟꯗꯣ ꯐꯪꯗꯅ ꯑꯩꯗꯤ ꯌꯨꯝ ꯆꯠꯅꯤꯡꯕꯅ ꯆꯠꯅꯤꯡꯕꯅ
ꯅꯪꯒꯤ ꯐꯣꯟꯗꯣ ꯌꯥꯗꯕꯒꯤꯅꯦ
ꯑꯩꯗꯤ ꯗꯤ ꯅꯪꯒꯤ ꯌꯨꯝꯗ ꯑꯁ ꯊꯥ ꯑꯃ ꯐꯥꯎ ꯂꯩꯔꯣꯏ ꯅꯦꯠꯋꯥꯛꯁꯨ ꯐꯪꯗꯕꯗꯨꯕꯨ
ꯑꯩ ꯌꯥꯝ ꯐꯔꯕꯅꯦꯍꯦ
ꯑꯁ ꯑꯩ ꯂꯥꯛꯄ ꯃꯇꯝꯗꯤ ꯌꯥꯗꯦꯍꯦ
ꯌꯥꯈ꯭ꯔꯕꯅꯦ ꯑꯃꯨꯔꯛ ꯀꯣꯏꯔꯛ ꯎꯅ
ꯑꯣ ꯀꯣꯏꯔꯛꯀꯦ ꯑꯩ ꯂꯣꯏꯕ ꯀꯥꯟꯗ ꯑꯣ ꯍꯟꯗꯛ ꯃꯔꯛꯁꯦ ꯑꯩ ꯊꯕꯛ ꯌꯥꯝ ꯆꯤꯟꯕ ꯑꯗꯨꯒꯤ ꯆꯠꯊꯣꯛꯕ ꯐꯥꯎ ꯐꯪꯗꯦ ꯌꯨꯝꯗ ꯃꯤ ꯃꯤꯒꯤ ꯌꯨꯝꯗ ꯂꯦꯛꯄ ꯌꯥꯗꯦꯕ
ꯀꯩꯑꯕ
ꯑꯩ ꯊꯕꯛꯅ ꯌꯥꯗꯕ
ꯊꯕꯛ ꯌꯥꯝꯕ ꯃꯥꯜꯂꯦꯀꯣ ꯅꯪꯁꯦ
ꯌꯥꯝꯗꯤ ꯌꯥꯝꯗꯦꯗ ꯑꯗꯨꯕꯨ ꯑꯩꯒꯤ ꯀꯩꯅꯣ ꯑꯗꯣ ꯌꯥꯗꯕ ꯆꯠꯊꯣꯛꯄ ꯌꯥꯗꯕ ꯃꯔꯝ ꯂꯩꯕ
ꯎꯝ ꯂꯩꯔꯝꯒꯅꯤ ꯂꯩꯔꯝꯒꯅꯤ
ꯅꯪ ꯑꯣꯏꯅ ꯀꯣꯏꯔꯛꯑꯣ
ꯂꯩꯁꯥꯕꯤ ꯑꯣꯏꯕꯅꯤꯅꯀꯣ
ꯍꯣꯏ ꯂꯩꯁꯥꯕꯤꯅꯦ ꯍꯣꯏ ꯑꯩꯗꯤ ꯑꯁꯦꯡꯕ ꯂꯩꯁꯥꯕꯤꯅꯦ
ꯑꯁꯦꯡ ꯕꯔꯥ ꯑꯁꯦꯡꯕ ꯂꯩꯁꯥꯕꯤ ꯑꯣꯏꯔꯗꯤ ꯐꯩꯍꯦ
ꯎꯝ ꯉꯁꯤ ꯀꯔꯤ ꯍꯦꯟꯖꯥꯡ ꯆꯥꯏ ꯍꯥꯏꯕ ꯑꯃꯨꯛ ꯀꯥꯎꯒ꯭ꯔꯦ ꯑꯩ
ꯑꯩ ꯉꯁꯥꯏ ꯍꯥꯏꯕꯗꯨ ꯀꯔꯤ ꯍꯥꯏꯕꯔꯣ ꯑꯜꯂꯨ ꯍꯥꯏꯕ꯭ꯔꯥ ꯉꯁꯥꯏꯒꯤꯗꯨ
ꯈꯪꯗ꯭ꯔꯦ ꯀꯥꯎꯔꯦ ꯍꯥꯏꯔꯒ
ꯑꯂꯨ ꯑꯂꯨ ꯆꯥꯏ ꯉꯥꯁꯤ
ꯑꯥ ꯑꯥ
ꯑꯗꯨ ꯆꯥꯕꯁꯤꯗꯤ ꯈꯪꯗ꯭ꯔꯍꯦ ꯑꯁꯣꯝꯗ
ꯂꯧꯒꯤꯔꯥ ꯀꯔꯤꯔꯥ
ꯅꯠꯇꯦ ꯂꯧꯒꯤ ꯅꯠꯇꯦ ꯕꯖꯥꯔꯗꯒꯤꯅꯤ
ꯑꯁ ꯕꯖꯥꯔꯗꯒꯤꯗꯤ ꯍꯥꯎꯗꯅ ꯂꯧꯒꯤꯗꯤ ꯍꯥꯎꯕꯅꯤ
ꯎꯝ ꯕꯖꯔꯗꯒꯤ ꯍꯂꯣ ꯑꯁꯤ ꯑꯩꯁ ꯈꯪꯗꯔꯦꯍꯦ ꯑꯜꯂꯨ ꯑꯜꯂꯨ ꯑꯜꯂꯨ ꯆꯥꯕꯁꯤꯗꯤ ꯑꯜꯂꯨ ꯃꯥꯟꯁꯤꯜꯂꯛꯏꯅꯦꯍꯦ
ꯑꯁ ꯂꯣꯏꯔꯦꯍꯦ ꯑꯂꯨ ꯃꯥꯥꯟꯁꯤꯜꯑꯗꯤ ꯌꯦꯡꯕ ꯌꯥꯔꯣꯏ ꯑꯃꯔꯣꯏ
ꯑꯂꯨ ꯃꯥꯜꯂꯕꯅꯦ ꯁꯛꯁꯦ
ꯎꯝ ꯍꯌꯦꯡ ꯌꯨꯝꯗ ꯂꯩꯒꯦꯔꯣ ꯊꯕꯛ ꯆꯠꯀꯦꯔꯣ
ꯌꯦꯡꯖꯨ ꯑꯣꯐꯤꯁ ꯆꯠꯀꯅꯤ
ꯐꯥꯏꯅꯦ
ꯎꯝ ꯍꯧꯖꯤꯛꯅ ꯀꯩꯗꯧꯔꯤꯕ ꯅꯪꯅ
ꯑꯩ ꯐꯃꯨꯡꯗ ꯍꯤꯞꯄꯤꯅꯦ
ꯑꯣ ꯅꯨꯡꯉꯥꯏꯅꯦ
ꯅꯪꯗꯤ
ꯑꯩꯒꯤꯗꯤ ꯃꯄꯥꯟꯗ ꯃꯅꯨꯡ ꯆꯪꯈ꯭ꯔꯗꯤ ꯅꯦꯠ ꯌꯥꯗꯕꯒꯣ
ꯏꯁ ꯅꯨꯡꯁꯤꯌꯦꯗ
ꯔꯨꯝ ꯆꯪꯒ꯭ꯔꯗꯤ ꯌꯥꯗꯦ ꯏꯪꯗꯦ
ꯁꯤꯗꯗꯤ ꯐꯦꯟ ꯊꯥꯔꯒ ꯇꯨꯝꯃꯤꯅꯦ ꯍꯧꯖꯤꯛ
ꯃꯄꯥꯟ ꯊꯣꯛꯄꯁꯤꯗꯤ ꯌꯥꯏꯍꯦ ꯅꯨꯡꯉꯥꯏ
ꯑꯥ
ꯎꯝ ꯎꯝ
ꯅꯨꯡꯇꯤꯒꯤ ꯑꯗꯨꯝ ꯊꯕꯛ ꯆꯠꯄ꯭ꯔꯣ ꯅꯪꯗꯤ
ꯅꯨꯡꯇꯤꯒꯤ ꯆꯠꯇꯦꯗ
ꯑꯣ
ꯃꯔꯛ ꯃꯔꯛ ꯇ ꯀꯣ ꯆꯠꯂꯦ
ꯑꯗꯨꯅꯦ ꯍꯞꯇꯥꯗ ꯑꯗꯨꯝ ꯃꯔꯛ ꯃꯔꯛ ꯆꯠꯂꯣ
ꯎꯝ
ꯅꯨꯡꯇꯤꯒꯤ ꯆꯠꯂꯗꯤ ꯍꯛꯆꯥꯡꯁꯨ